ꯑ ꯇꯥꯕ꯭ꯔꯣ
ꯇꯥꯏꯌꯦ ꯀꯩꯗꯧꯔꯤꯒꯦ
ꯇꯨꯝꯅꯕ ꯇꯧꯔꯦꯗ ꯃꯣ ꯃꯦꯠ꯭ꯁ ꯕꯣꯜ ꯌꯦꯡꯉꯝꯕꯅꯦ ꯑꯗꯣ ꯍꯧꯖꯤꯛ ꯍꯥꯐ ꯂꯩꯕ
ꯑꯣ ꯅꯪꯗꯤ ꯀꯩ ꯀꯔꯝꯕ ꯇꯤꯝ ꯁꯄꯣꯔ꯭ꯠ ꯇꯧꯕꯅꯣ
ꯉꯁꯤ ꯁꯥꯟꯅꯕꯁꯤꯗꯤ ꯑꯗꯨꯝ ꯑꯩꯒꯤ ꯇꯤꯝꯗꯤ ꯑꯣꯏꯗꯦꯕ ꯑꯗꯨ ꯑꯣꯏꯔꯁꯨ
ꯍꯣꯏ ꯍꯣꯏ
ꯑꯗꯣ ꯃꯣꯏꯒꯤ ꯄ꯭ꯂꯦꯗꯣ ꯐꯖꯕꯒꯤ ꯑꯗꯨꯝ ꯌꯦꯡꯅꯤꯡꯕ ꯍꯥꯏꯇꯥꯔꯦꯅꯦ
ꯑꯣ ꯑꯗꯨ ꯑꯗꯣ ꯑꯅꯤ ꯑꯅꯤ ꯃꯔꯛꯇ ꯑꯃꯗꯤ ꯑꯗꯨꯝ ꯇꯧꯔꯝꯒꯅꯤꯅ ꯀꯔꯝꯕꯗ ꯈꯔ ꯆꯪꯒꯦ
ꯑꯗꯨꯝ ꯑꯅꯤꯃꯛꯇ ꯅꯨꯡꯁꯤꯗ ꯑꯗꯣ ꯈꯔ ꯉꯝꯍꯟꯅꯤꯡꯕꯗꯨꯅ ꯍꯧꯖꯤꯛꯀꯤ ꯗꯤꯌꯥꯥꯔ ꯀꯣꯟꯒꯣꯁꯔꯤꯠ ꯈꯣꯏꯗꯣ ꯈꯔ ꯉꯝꯍꯟꯅꯤꯡꯉꯦ
ꯀꯔꯤꯒꯤ ꯀꯔꯤꯒꯤ ꯏꯪꯂꯦꯟ ꯅꯠꯇ꯭ꯔꯣ
ꯍꯥ ꯍꯥ ꯅꯪ ꯏꯪꯂꯦꯟꯔꯣ ꯍꯥ ꯍꯥ ꯑ ꯑꯗꯣ ꯃꯣꯏꯗꯣ ꯍꯥꯏꯗꯤ ꯏꯪꯂꯦꯟꯗꯤ ꯍꯩꯌꯦ ꯍꯥꯏꯅ ꯈꯪꯉꯕꯅꯤꯅꯀꯣ
ꯑꯣ
ꯍꯧꯖꯤꯛꯀꯤ ꯗꯤꯌꯥꯔ ꯀꯣꯡꯒꯣꯈꯣꯏꯗꯨꯗꯤ ꯑꯍꯟꯕ ꯆꯪꯕꯁꯨ ꯑꯣꯏꯔꯦ ꯑꯗꯨꯒꯤ ꯈꯔ ꯅꯨꯡꯁꯤꯕꯒꯤ ꯇꯥꯏꯞꯇ ꯁꯞꯄꯣꯔ꯭ꯠ ꯇꯧꯕꯤꯕꯅꯦꯗ
ꯑꯣ ꯑꯗꯨꯒꯤ ꯑꯣꯏꯔꯦ
ꯎꯝ ꯍꯦꯍꯦ ꯅꯪꯁꯦ ꯏꯪꯂꯦꯟ ꯇꯤꯝꯗ ꯑꯣꯏꯔꯦ
ꯍꯣꯏ ꯏꯪꯂꯦꯟ ꯑꯣꯏꯔꯦ ꯉꯔꯥꯡ ꯉꯔꯥꯡ ꯅꯨꯡꯗꯥꯡꯗꯣ ꯀꯅꯥ ꯀꯅꯥꯅꯣ ꯐꯥꯔ꯭ꯁ ꯃꯦꯠ꯭ꯁꯇꯣ
ꯐꯥꯔꯁ ꯃꯦꯠ꯭ꯁꯇꯣ ꯀꯥꯎꯔꯦꯅꯦ ꯐ꯭ꯔꯥꯟꯁꯀ ꯀꯩꯅꯣꯁꯨ ꯂꯩꯕ ꯂꯩꯕꯅꯦ ꯁ꯭ꯋꯦꯗꯦꯟꯁꯨ ꯂꯩꯕꯅꯦ
ꯐꯥꯔ꯭ꯁ ꯃꯦꯠ꯭ꯁꯇꯣ ꯀꯥꯥꯎꯔꯦꯅꯦ
ꯑꯩ ꯂꯣꯏ ꯌꯦꯡꯕꯅꯦ ꯉꯔꯥꯡ ꯉꯔꯥꯡ ꯉꯔꯥꯡ ꯐꯥꯔꯁ ꯃꯦꯠ꯭ꯁ ꯁꯦ ꯀꯥꯎꯒ꯭ꯔꯦꯅꯦ ꯑꯩꯁꯦ
ꯑꯗꯨꯗ ꯑꯩꯅ ꯁꯞꯄꯣꯔꯠ ꯇꯧꯕ ꯇꯤꯝ ꯉꯝꯗꯦꯕ ꯑꯗꯨꯗꯁꯨ
ꯑꯣ ꯀꯔꯝꯕ ꯐꯨꯔꯤꯠ ꯃꯆꯨ ꯂꯤꯠꯀꯦ
ꯑꯩ ꯍꯧꯖꯤꯛ ꯌꯦꯡꯒꯦꯀꯣ ꯃꯣꯏ ꯀꯩꯅꯣꯗꯣ
ꯌꯦꯡꯉꯣ ꯌꯦꯡꯉꯣ ꯑꯩ ꯌꯦꯡꯕꯅꯤꯅꯦ ꯈꯪ ꯈꯪꯒꯅꯤꯅꯦ
ꯎꯝ
ꯉꯔꯥꯡꯗꯤ
ꯊ꯭ꯔꯥꯔꯇꯤ ꯖꯨꯟ ꯅꯣꯔꯋꯦꯒ
ꯑ ꯆꯥ ꯆꯥ ꯆꯥ
ꯎꯝ ꯑꯥꯏꯕꯣꯔꯤ ꯀꯣꯁ ꯍꯥꯏꯕꯗꯨ ꯀꯣ ꯅꯣꯔꯋꯦ ꯍꯣꯏ ꯍꯣꯏ
ꯑꯗꯨꯒ ꯍꯧꯖꯤꯛ ꯉꯔꯥꯡ ꯁꯥꯟꯅꯕꯗ ꯉꯝꯃꯤꯕ ꯇꯤꯝꯗꯨꯒ ꯑꯩꯈꯣꯏ ꯇꯤꯝꯒ ꯁꯥꯟꯅꯗꯣꯏꯅꯦꯕ
ꯉꯔꯥꯡ ꯁꯅꯥꯕ ꯇꯤꯝ ꯍꯥꯏꯗꯤ ꯀꯔꯝꯕ
ꯍꯧꯖꯤꯛꯀꯤ ꯅꯣꯔꯋꯦꯒꯤꯒ ꯀꯩꯅꯣꯒꯤꯗ ꯉꯝꯕ ꯅꯣꯔꯋꯦꯒ ꯍꯧꯖꯤꯛꯀꯤ ꯇꯤꯝ ꯑꯃꯗꯣ ꯑꯅꯤ ꯁꯥꯟꯅꯕꯗꯨꯗ ꯉꯝꯕ ꯇꯤꯝꯗꯨꯒ ꯑꯩꯒꯤ ꯇꯤꯝ ꯑꯩꯅ ꯁꯞꯄꯣꯔꯠ ꯇꯧꯔꯤꯕ ꯇꯤꯝꯖꯤꯒ ꯍꯧꯖꯤꯛꯀꯤ ꯔꯥꯎꯟ ꯑꯣꯐ ꯁꯤꯛꯁꯇꯤꯟꯗ ꯁꯥꯟꯅꯒꯗꯕꯅꯦꯕ
ꯅꯪ ꯅꯪ ꯀꯔꯝꯕ ꯇꯤꯝ ꯁꯞꯄꯣꯔꯠ ꯇꯧꯕꯅꯣ
ꯑꯩꯗꯤ ꯕ꯭ꯔꯥꯖꯤꯜꯒꯤ ꯇꯤꯝꯅꯦ
ꯕ꯭ꯔꯥꯖꯤꯜꯔꯥ ꯑꯩ ꯑꯁꯦꯡꯕ ꯍꯥꯏꯕꯤꯌꯣꯔꯥ
ꯎꯝ
ꯕ꯭ꯔꯖꯤꯜꯗꯤ ꯕ꯭ꯔꯥꯖꯤꯜꯗꯤ ꯉꯝꯒꯗꯧ ꯃꯥꯟꯗꯦ
ꯌꯥꯝ ꯁꯣꯜꯂꯦꯕ ꯃꯤꯁꯤꯡꯅꯗꯤ ꯌꯥꯝ ꯁꯞꯄꯣꯔꯠꯇꯤ ꯇꯧꯅꯩꯕꯀꯣ ꯑꯗꯣ ꯁꯣꯜꯂꯦꯅ ꯃꯣꯏꯒꯤ ꯄ꯭ꯂꯦꯗꯨ ꯌꯦꯡꯕꯗ
ꯍꯥꯏꯗꯤ ꯃꯣꯏꯗꯣ ꯀꯔꯤ ꯍꯥꯏꯁꯤꯔ ꯌꯥꯝ ꯆꯥꯟꯅꯗꯕꯅꯦꯕ ꯃꯁꯥ ꯃꯁꯥꯒꯤꯗꯤ ꯌꯥꯝ ꯍꯩꯕꯀꯣ ꯇꯤꯝ ꯇꯤꯝ ꯇꯤꯝꯋꯥꯛ ꯑꯣꯏꯅ ꯈꯔ ꯍꯩꯇꯕꯅꯦꯕ ꯑꯗꯨꯑꯣꯏꯁꯨ ꯑꯩꯅ ꯄꯥꯝꯕ ꯄ꯭ꯂꯦꯌꯔꯗꯣ ꯑꯗꯨꯗ ꯂꯩꯕꯩꯒꯣ
ꯅꯦꯃꯥꯔꯔꯣ ꯃꯤꯅ ꯌꯥꯝꯅ ꯄꯥꯝꯅꯕꯗꯨ
ꯑꯗꯨ ꯄꯥꯝꯃꯤꯅꯤꯅꯦ ꯑꯩꯗꯤ
ꯀꯌꯥ ꯁꯥꯟꯅꯗꯦꯗꯀꯣ
ꯃꯥꯗꯣ ꯑꯗꯨꯝ ꯏꯟꯖꯨꯔꯤ ꯏꯟꯖꯨꯔꯤꯗ ꯂꯩꯔꯦꯕ ꯑꯗꯨꯒꯤ ꯑꯁ ꯑꯩ ꯇꯟ ꯐꯣꯔꯇꯤꯟꯒꯤ ꯃꯥꯒꯤ ꯈ꯭ꯋꯥꯡꯒꯤ ꯏꯟꯖꯨꯔꯤꯗꯣ
ꯎꯝ
ꯑꯗꯨꯗꯒꯤ ꯃꯥꯖꯦ ꯑꯗꯨꯝ ꯄ꯭ꯔꯣꯕ꯭ꯂꯦꯝ ꯂꯩꯔꯕꯅꯦꯕ
ꯑꯗꯨꯅꯤ
ꯑꯗꯨꯒꯤ ꯃꯥꯗꯨ ꯑꯁ ꯑꯗꯨꯛ ꯍꯩꯔꯕꯁꯨ ꯃꯤꯅ ꯕꯦꯁ ꯄ꯭ꯂꯦꯌꯔ ꯍꯥꯏꯔꯀꯥꯟꯗ ꯃꯍꯥꯛꯇꯅꯦꯕ ꯊꯣꯛꯂꯛꯏꯁꯦ ꯔꯣꯅꯥꯜ ꯗꯣꯅꯦ ꯃꯦꯁꯤꯅꯦ ꯃꯥ ꯑꯍꯨꯝ ꯁꯨꯕꯗ ꯑꯗꯨꯝ ꯊꯣꯛꯂꯛꯀꯅꯤꯕ ꯑ ꯑꯗꯨꯕꯨ ꯇꯤꯜꯒꯨꯝꯕ ꯉꯝꯕ꯭ꯔꯥ ꯍꯥꯏꯔꯗꯤ ꯍꯦꯛꯇ ꯉꯝꯗꯕꯅꯦꯕ
ꯎꯝ ꯅꯣꯏꯗꯤ ꯎꯝ ꯑ ꯀꯩꯅꯣ ꯋꯥꯔꯜ ꯀꯞꯇ ꯁꯥꯟꯅꯕ ꯀꯟꯇ꯭ꯔꯤꯁꯦ ꯑꯃꯈꯛꯇ ꯁꯄꯣꯔꯠ ꯇꯧꯕ꯭ꯔꯥ ꯀꯔꯤ ꯃꯔꯤ ꯃꯉꯥ ꯀꯨꯝꯕ ꯇꯧꯕ꯭ꯔꯥ ꯀꯃꯥꯏ ꯇꯧꯕꯅꯣ
ꯑꯩ ꯀꯩꯅꯣ ꯑꯩꯗꯤ ꯀꯩꯅꯣ ꯍꯥꯟꯅꯒꯤ ꯅꯦꯝꯃꯔꯒ ꯃꯦꯁꯤꯁꯨ ꯁꯥꯟꯅꯔꯝꯃꯦꯗꯅ
ꯎꯝ
ꯑꯗꯨꯒꯤ ꯑꯥꯔꯖꯦꯟꯇꯤꯅꯥꯗ ꯑꯗꯨꯝ ꯁꯞꯄꯣꯔꯠ ꯇꯧꯋꯦꯗ
ꯑꯣ ꯑꯗꯨꯗꯤ ꯕ꯭ꯔꯥꯖꯤꯜꯅ ꯐꯥꯔꯁꯅꯦꯕ
ꯑꯥ ꯕ꯭ꯔꯥꯖꯤꯜꯅ ꯐꯥꯔꯁ ꯑꯣꯏꯌꯦ ꯑꯗꯨꯒ ꯕ꯭ꯔꯥꯖꯤꯜꯒ ꯑꯥꯔꯖꯦꯟꯇꯤꯅꯥꯒ ꯐꯥꯏꯅꯦꯜꯗ ꯀꯥꯔꯗꯤꯒ ꯕ꯭ꯔꯥꯖꯤꯜ ꯑꯗꯨꯝ ꯁꯞꯄꯣꯔꯠ ꯇꯧꯒꯅꯤ ꯑꯗꯨꯃꯥꯏ ꯇꯧꯕꯅꯦꯗ ꯑꯩꯗꯣ ꯉꯍꯥꯟꯗꯨ ꯖꯄꯥꯟꯁꯨ ꯁꯞꯄꯠ ꯁꯞꯄꯣꯔꯠ ꯇꯧꯕꯅꯦꯕ
ꯑꯗꯣ ꯉꯝꯗ꯭ꯔꯦ ꯌꯥꯝ ꯅꯨꯡꯉꯥꯏꯇꯦꯀꯣ
ꯑꯗꯣ ꯁꯞꯄꯣꯔꯠ ꯇꯧꯕꯗꯣ ꯑꯩꯒꯤ ꯇꯤꯝꯒ ꯑꯣꯏꯕꯅꯤꯅ ꯑꯗꯨꯝ ꯑꯅꯤꯃꯛꯇ ꯑꯉꯝꯕꯗꯣ ꯑꯗꯨꯝ ꯑꯣꯏꯔꯁꯅꯨ ꯇꯧꯔꯒꯦ
ꯌꯦ ꯑꯩꯈꯣꯏꯗꯤꯀꯣ ꯑꯩꯈꯣꯏꯗꯤ ꯑꯦꯁꯤꯌꯥꯟ ꯀꯟꯇ꯭ꯔꯤꯁ ꯄꯨꯁꯟꯅꯔꯗꯤ ꯅꯪꯒꯤ ꯇꯤꯝꯗꯣ ꯈꯔ ꯂꯥꯡꯊꯣꯛꯀꯗꯕꯅꯤ ꯃꯦꯟ ꯑꯦꯁꯤꯌꯥꯟ ꯀꯟꯇ꯭ꯔꯤꯁꯄꯨ ꯁꯄꯣꯔꯠ ꯇꯧꯒꯗꯕꯅꯤ
ꯑꯦ ꯒꯦꯝꯁ ꯍꯥꯏꯁꯤꯗꯤ ꯀꯥꯎꯟꯇ꯭ꯔꯤ ꯂꯩꯇꯕꯅꯤꯅ ꯎꯄꯥꯏ ꯂꯩꯇꯦꯅꯦ ꯑꯗꯨꯏ ꯑꯩꯅ ꯍꯥꯏꯗꯨꯗꯤ ꯄꯥꯝ ꯑꯗꯨꯅꯤ ꯍꯥꯏꯗꯨꯗꯤ ꯑꯩꯅ ꯄꯥꯝꯗꯤ ꯑꯅꯤꯃꯛꯇꯣ ꯄꯥꯝꯕꯅꯦ ꯑꯗꯨ ꯑꯣꯏꯔꯁꯨ ꯑꯅꯤꯃꯛ ꯁꯥꯟꯅꯃꯤꯟꯅꯔꯕꯅꯤꯅ ꯎꯄꯥꯏ ꯂꯩꯇꯦ ꯑꯗꯨꯝ ꯉꯝꯕꯗꯨ ꯐꯔꯦ ꯖꯄꯥꯟꯅ ꯉꯝꯃꯁꯨ ꯍꯥꯏꯗꯨꯗꯤ
ꯑꯗꯨꯅꯦ ꯑꯗꯨ ꯅꯨꯃꯤꯠꯇ ꯃꯤ ꯃꯌꯥꯝꯁꯦ
ꯎꯝ
ꯕ꯭ꯔꯖꯤꯜꯕꯨꯗꯤ ꯁꯄꯣꯔꯠ ꯇꯧꯔꯦꯕ ꯑꯗꯨꯕꯨ ꯖꯄꯥꯟꯁꯦ ꯑꯩꯈꯣꯏ ꯑꯦꯖꯤꯌꯥꯟ ꯃꯥꯟꯅꯕꯒꯤ ꯃꯣꯏ ꯉꯝꯗꯕꯗ ꯃꯣꯏꯒꯤ ꯎꯠꯄꯗ ꯀꯞꯄꯒ ꯀꯩꯅꯣ ꯌꯥꯝ ꯇꯧꯋꯤꯅ
ꯍꯣꯏ ꯍꯣꯏ
ꯑꯗꯨꯗꯤ ꯑꯃꯨꯛ ꯅꯨꯡꯁꯤ ꯍꯥꯏꯕ ꯃꯤ ꯃꯤꯁꯤꯡꯁꯤꯀꯣ ꯕ꯭ꯔꯖꯤꯜꯕꯨꯗꯤ ꯁꯞꯄꯣꯔꯠ ꯇꯧꯔꯒ ꯖꯄꯥꯟ ꯉꯝꯗꯕꯗꯣ ꯑꯃꯨꯛ ꯅꯨꯡꯉꯥꯏꯇꯦ ꯍꯥꯏꯕ ꯑꯩꯅ ꯑꯗꯨ ꯅꯨꯃꯤꯠꯇꯣ ꯈꯠꯅꯕꯗꯣ ꯃꯤ ꯃꯌꯥꯝꯗ ꯎ
ꯎꯝ ꯎꯝ ꯍꯣꯏ ꯌꯥꯝ ꯅꯨꯡꯁꯤꯌꯦꯅ ꯃꯣꯏꯗꯤ ꯔꯦꯁꯄꯦꯛꯁꯨ ꯌꯥꯝ ꯂꯩꯔꯒꯀꯣ
ꯍꯣꯏ
ꯉꯝꯗ꯭ꯔꯦ ꯍꯥꯏꯅ ꯀꯩꯅꯣ ꯇꯧꯗꯕꯅꯦꯕ ꯃꯣꯏꯗꯤ ꯑꯗꯨꯒ ꯌꯦꯡꯉꫭ ꯂꯣꯏꯕꯒ ꯃꯣꯏꯒꯤ ꯀꯣꯁꯇꯒ ꯇꯧꯔꯤꯕ
ꯔꯦꯁꯄꯦꯛꯇꯨꯗꯤ
ꯑꯗꯨꯅꯦ
ꯃꯣꯏꯒꯤꯗꯤ ꯌꯥꯝ ꯒꯌꯥꯟ ꯇꯥꯏꯅꯦ ꯌꯥꯝ ꯅꯨꯡꯉꯥꯏꯔꯦꯗ ꯃꯣꯏꯗꯤ ꯀꯩꯕ ꯂꯩꯔꯗꯤ ꯑꯁ ꯌꯥꯝ ꯆꯥꯎꯈꯠꯀꯅꯤ
ꯑꯗꯨꯅꯦ ꯁꯥꯎꯠ ꯀꯣꯔꯤꯌꯥꯁꯨ ꯑꯗꯨꯝ ꯊꯣꯛꯈ꯭ꯔꯦ ꯖꯄꯥꯟꯁꯨ ꯊꯣꯛꯈ꯭ꯔꯦ ꯎꯄꯥꯏ ꯂꯩꯇ꯭ꯔꯦ
ꯑꯦꯁꯤ ꯀꯥꯎꯟꯇ꯭ꯔꯤꯁꯦ ꯑꯌꯥꯝꯕ ꯂꯣꯏ ꯊꯣꯛꯈ꯭ꯔꯦ ꯀ꯭ꯋꯥꯇꯔꯁꯨ ꯊꯣꯛꯈ꯭ꯔꯦ
ꯑꯣ ꯑꯗꯨꯕꯨꯗꯤ ꯌꯦꯡꯗꯦ ꯑꯩ ꯀꯋꯥꯇꯔꯒꯤꯗꯤ
ꯑꯣ ꯂꯣꯏ ꯊꯣꯛꯈ꯭ꯔꯦꯗ ꯑꯌꯥꯝꯕ ꯍꯧꯖꯤꯛ ꯉꯥꯏꯔꯤꯁꯦ ꯑꯝꯇ ꯂꯩꯇ꯭ꯔꯦ ꯖꯄꯦꯟꯗꯨꯅ ꯂꯥꯁꯅꯦ ꯑꯦꯁꯤꯌꯥꯟ ꯀꯟꯇ꯭ꯔꯤꯁꯤꯗꯗꯤ ꯑꯦꯁꯤꯌꯥꯟ ꯀꯟ ꯀꯥꯎꯟꯇ꯭ꯔꯤꯁꯦ ꯈꯔ ꯁꯣꯟꯕ ꯃꯥꯜꯂꯦ ꯏꯁꯄꯣꯔꯠꯁꯇ ꯐꯨꯠꯕꯣꯜꯁꯤꯗ ꯍꯥꯏꯕ ꯏꯁꯄꯣꯔꯠꯁ ꯅꯠꯇꯕ
ꯍꯣꯏ ꯈꯔꯗꯤ ꯁꯣꯟꯕꯒꯤꯀꯣ
ꯑ ꯐꯨꯠꯕꯣꯜꯗꯗꯤ ꯈꯔ ꯁꯣꯜꯂꯦ
ꯃꯤꯅ ꯈꯪꯅꯤꯡꯉꯥꯏ ꯈꯪ ꯈꯪꯕ ꯌꯥꯅꯤꯡꯉꯥꯏꯗꯣ ꯑꯗꯨꯝ ꯁ ꯄꯣꯔꯠ ꯇꯧꯅꯤꯡꯕ ꯍꯥꯏꯇꯥꯔꯦ
ꯏꯟꯗꯤꯌꯥ ꯁꯨꯝ ꯌꯥꯎꯔꯝꯃꯗꯤ ꯑꯗꯨꯝ ꯁꯞꯄꯣꯔꯠ ꯇꯧꯕꯤꯒꯗꯕ ꯍꯥꯏꯕꯗꯤ ꯑꯗꯨ ꯐꯥꯔꯁ ꯃꯦꯠꯆꯇ ꯁꯤꯔꯁꯨ ꯀꯩꯁꯨ ꯀꯥꯏꯗꯦꯅꯦ ꯑꯦꯠꯂꯤꯁ ꯋꯥꯜꯂꯦ ꯋꯥꯔꯜ ꯀꯞꯇ ꯁꯥꯟꯅꯔꯑꯦ ꯍꯥꯏꯕꯒꯤꯀꯣ
ꯎꯝ
ꯑꯗꯣ ꯐꯪꯒꯗꯕ ꯃꯥꯟꯗꯦꯗ
ꯑꯩ ꯊꯥꯖꯗ꯭ꯔꯦꯗ ꯀꯌꯥ ꯊꯥꯖꯗ꯭ꯔꯦ
ꯅꯪ ꯍꯧꯖꯤꯛꯀꯤ ꯀꯩꯀꯩꯗꯨꯗꯤ ꯌꯦꯡꯉꯝꯗ꯭ꯔꯣ
ꯍꯧꯖꯤꯛ ꯌꯦꯡꯉꯦ ꯑꯗꯣ ꯏꯪꯂꯦꯟ ꯈꯣꯏ ꯃꯣꯏ ꯃꯣꯏ ꯊꯥꯖꯗꯕꯤꯗ ꯅꯪ ꯀꯣꯡ ꯀꫭꯡꯒꯣ ꯍꯥꯏꯕ꯭ꯔꯥ ꯀꯣ
ꯍꯣꯏ ꯍꯣꯏ
ꯎꯝ ꯃꯣꯏꯅ ꯉꯝꯒꯦꯔꯥ ꯈꯪꯗꯦꯗ ꯃꯣꯏꯁꯨ ꯀꯟꯕ ꯃꯥꯜꯂꯦ
ꯌꯥꯝ ꯍꯩꯌꯦ ꯁꯥꯟꯅꯕꯗ ꯌꯥꯝ ꯐꯖꯩꯕ ꯑꯅꯤꯃꯛ ꯃꯣꯏ ꯀꯤꯞꯄꯔꯗꯁꯨ ꯌꯥꯝ ꯑꯦ ꯇꯤꯞ ꯑꯣꯏꯔꯒ ꯌꯦꯡꯉꯣꯅꯣ ꯀꯌꯥꯃꯨꯛ ꯀꯌꯥꯔꯛ ꯁꯣꯠ ꯇꯧꯔꯒ ꯂꯣꯏ ꯐꯥꯕꯤꯕꯅꯦꯕ
ꯎꯝ ꯑꯗꯨ ꯅꯪꯗꯤ ꯄꯣꯔꯇꯨꯒꯜꯗꯤ ꯇꯧꯗꯕ꯭ꯔꯥ
ꯄꯣꯔꯇꯨꯒꯜ ꯇꯧꯗꯦ ꯑꯩ
ꯅꯨꯄꯥꯁꯤꯡꯗꯤ ꯑꯌꯥꯝꯕ ꯌꯥꯅꯗꯦꯅꯦ ꯃꯥꯕꯨ ꯀꯔꯤꯒꯤꯅꯣ ꯈꯪꯗ꯭ꯔꯦꯅꯦ
ꯃꯥꯗꯣ ꯀꯩꯅꯣ ꯇꯧꯕꯒꯣ ꯍꯩ ꯍꯥꯟꯅꯗꯤ ꯍꯤꯡꯉꯝꯃꯦꯕꯀꯣ ꯍꯩꯌꯦ ꯑꯗꯨ ꯑꯣꯏꯔꯁꯨ ꯍ ꯍꯥꯔꯗ ꯁꯨ ꯇꯧꯋꯦ ꯑꯗꯨ ꯑꯣꯏꯔꯁꯨ ꯃꯥꯁꯦ ꯀꯔꯤ ꯍꯥꯏ ꯁꯤꯅ ꯃꯁꯥꯗ ꯑꯩ ꯑꯣꯏꯔꯦ ꯍꯥꯏꯕ ꯑꯃ ꯂꯩꯌꯦꯕ
ꯍꯣꯏ ꯍꯧꯖꯤꯛꯇꯤ ꯑꯗꯨꯒꯤ ꯌꯥꯅꯤꯡꯗꯕ
ꯑꯩꯒꯤ ꯑꯣꯏꯅꯗꯤ ꯑꯗꯨꯒꯤꯗꯤ ꯌꯥꯅꯤꯡꯗꯕ
ꯎꯝ
ꯍꯥꯏꯕꯗꯤ ꯒꯣꯜꯒꯨꯝꯕ ꯆꯪꯉꯁꯨ ꯀꯤꯀꯣ ꯑꯦꯛꯄꯠ ꯍꯥꯏꯕꯗꯤ ꯒꯣꯜꯒꯨꯝꯕ ꯆꯝꯕꯗ ꯁꯦꯂꯦꯕ꯭ꯔꯦꯁꯟ ꯇꯧꯗꯨꯅ ꯑꯃꯅꯦꯀꯣ ꯑꯗꯨꯕꯨꯗꯤ ꯍꯔꯥꯎꯕꯩ ꯇꯧꯔꯤꯅꯦ
ꯎꯝ
ꯄ꯭ꯔꯦꯁ ꯀꯟꯐ꯭ꯔꯦꯟꯁ ꯀꯨꯝꯕ ꯇꯧꯔꯗꯤ ꯐꯖꯅ ꯉꯥꯡꯉꯨ ꯍꯥꯏꯕꯅꯤꯗꯤ ꯃꯆꯤꯟ ꯃꯥꯅ ꯍꯥꯏꯔꯤꯕ ꯋꯥꯍꯩꯗꯣ ꯂꯦꯞꯄꯨ ꯍꯥꯏꯕꯅꯤꯗ
ꯑꯧ
ꯂꯦꯞꯇꯦꯕ ꯃꯥꯒꯤ ꯌꯨꯇꯨꯞ‌ ꯆꯦꯅꯦꯜ ꯂꯩꯗꯅ ꯑꯗꯨꯗ ꯍꯥꯏꯔꯅꯦꯕ ꯋꯥꯜ ꯀꯞꯁꯤꯗꯤ ꯑꯩꯒꯤ ꯗ꯭ꯔꯤꯝ ꯅꯠꯇꯦ ꯃꯦꯠꯁ ꯃꯔꯤ ꯃꯉꯥꯈꯛ ꯁꯅꯕꯕꯨ ꯇꯧꯔꯦ ꯑꯗꯨꯒ ꯅꯦꯛꯁꯇꯗꯤ ꯅꯦꯛꯁꯀꯤ ꯄ꯭ꯔꯦꯁ ꯄ꯭ꯔꯦꯁ ꯀꯟꯐ꯭ꯔꯦꯟꯁꯇꯗꯤ ꯑꯃꯨꯛ ꯑꯁ ꯑꯩ ꯋꯥꯜꯀꯞ ꯌꯥꯝ ꯉꯝꯅꯤꯡꯉꯦ ꯑꯃꯨꯛ ꯍꯥꯏꯔꯛꯑꯅꯤ ꯑꯗꯨꯝ ꯍꯣꯡꯉꯒ ꯇꯧꯋꯦꯕ ꯃꯥꯥꯏ
ꯑꯗꯨ ꯃꯔꯝꯒꯤ ꯑꯣꯏꯔꯦ
ꯑꯩ ꯌꯥꯝ ꯍꯩꯅꯗꯦꯗ ꯃꯥꯏꯗ ꯑꯗꯨ ꯑꯣꯏꯔꯁꯨ ꯃꯦꯁꯤꯒꯤ ꯃꯔꯝꯗ ꯍꯪꯉꯨꯁꯨ ꯍꯣꯏ ꯃꯥꯁꯨ ꯌꯥꯝ ꯐꯕꯅꯤ ꯀꯝꯄꯤꯇꯤꯁꯟ ꯇꯧꯅꯔꯤ ꯍꯥꯏꯗꯦꯕ ꯉꯍꯥꯟꯁꯨ ꯈꯪꯉꯤꯗꯨꯅꯦ ꯃꯦꯠꯁ ꯑꯅꯤ ꯒꯣꯜ ꯑꯅꯤ ꯆꯜꯂꯒ ꯃꯥ ꯑꯦꯝ ꯑꯣ ꯇꯤ ꯑꯦꯝꯗꯣ ꯐꯪꯉꯒ ꯀ ꯄ꯭ꯔꯦꯁ ꯀꯟꯐ꯭ꯔꯦꯟꯁ ꯇꯧꯋꯤꯗꯅ ꯃꯦꯁꯤꯒꯤ ꯃꯔꯝꯗ ꯍꯪꯉꯒ ꯅꯦꯛꯁ ꯀ꯭ꯋꯦꯁꯟ ꯅꯦꯛꯁ ꯀ꯭ꯋꯦꯁꯟꯒ ꯇꯧꯔꯤ ꯁꯤꯜꯂꯤꯗꯣ ꯈꯪꯗ꯭ꯔꯣ
ꯃꯣꯏꯅꯤꯗꯤ ꯍꯣꯏ ꯑꯗꯨꯝ ꯀꯣꯝꯄꯤꯇꯤꯁꯟꯗꯤ ꯂꯩꯅꯕꯅꯤꯅꯀꯣ
ꯈꯪꯕꯅꯦꯕ ꯃꯣꯏ ꯑꯅꯤꯁꯦ ꯕꯦꯁ ꯄ꯭ꯂꯦꯌꯔꯅꯤ ꯍꯥꯏꯕꯁꯦ ꯃꯤ ꯃꯌꯥꯝꯅ ꯈꯪꯉꯕ ꯄꯣꯠꯅꯦꯕꯀꯣ ꯑꯅꯤꯁꯦꯋ ꯑꯗꯣ ꯑꯣꯁꯃꯥꯁꯨ ꯌꯥꯝ ꯍꯩꯌꯦ ꯌꯥꯝ ꯀꯝꯄꯤꯇꯤꯁꯟ ꯇꯧꯅꯔꯤ ꯍꯥꯏꯗꯦꯕ ꯃꯦꯁꯤꯕꯨꯗꯤ ꯀꯩꯝꯇ ꯈꯟꯗꯕꯒꯤ ꯇꯥꯏꯞꯇ ꯇꯧꯋꯦꯕ ꯑꯗꯩ ꯑꯩꯒꯤ ꯑꯣꯏꯅꯗꯤ ꯑꯗꯨꯒꯤ
ꯈꯔꯗꯤ ꯍꯣꯏ ꯌꯦꯡꯕꯗ ꯑꯗꯨꯝ ꯃꯦꯠꯁꯤꯗꯤ ꯈꯔꯗꯤ ꯍꯝꯕꯜꯗꯤ ꯑꯣꯏꯔꯦꯕꯀꯣ
ꯍꯣꯏ ꯍꯝꯕꯜ ꯂꯣꯏꯗꯅ ꯃꯥꯗꯤ
ꯎꯝ
ꯑꯗꯨꯒꯤ ꯄꯥꯝꯃꯤꯅꯦꯗ ꯑꯗꯨꯒꯤꯗ ꯈꯁꯨ ꯅꯠꯇꯦꯗ ꯍꯥꯟꯅꯗꯒꯤ ꯑꯩꯗꯤ ꯃꯦꯁꯤꯁꯦ ꯑꯗꯨꯝ ꯅꯦꯃꯔꯒ ꯁꯥꯟꯅꯕꯩꯀꯣ
ꯍꯥꯏꯕꯗꯤ ꯇꯤꯝꯗ ꯑꯌꯥꯝꯕꯗ ꯄꯨꯜꯂꯦꯗꯅ ꯑꯗꯨꯒꯤ ꯄꯥꯝꯖꯕ ꯋꯥꯅꯦꯗ ꯕ꯭ꯔꯦꯛꯁꯦ ꯀꯩꯅꯣ ꯍꯧꯔꯕ ꯃꯥꯜꯂꯦ
ꯈꯒꯦꯔ
ꯑ ꯀꯩꯁꯨ ꯀꯥꯏꯗꯦꯗꯥ ꯑꯗꯨꯝ ꯈꯪꯒꯗꯕ ꯂꯩꯔꯁꯤꯕꯨ ꯍꯥꯏꯂꯥꯏꯠꯇꯁꯨ ꯌꯦꯡꯕ ꯌꯥꯕꯁꯤꯕꯨ ꯍꯥꯏꯕꯗꯤ ꯉꯁꯤꯒꯤꯁꯤꯗꯤ ꯌꯥꯝ ꯄꯥꯝꯕ ꯇꯤꯝ ꯑꯣꯏꯗꯕꯅꯤꯅ ꯀꯩꯁꯨ ꯀꯥꯏꯗꯦꯕ ꯑꯗꯨꯝ ꯃꯦꯠꯁꯇ ꯎꯝ ꯃꯦꯠꯁ ꯃꯦꯠꯁꯇꯨ ꯅꯨꯡꯉꯥꯏꯕꯒꯤ ꯌꯦꯡꯕꯒꯤ ꯋꯥꯅꯤꯗ ꯑꯗꯨꯝ ꯁꯥꯟꯅꯕꯗꯣꯗꯤ ꯆꯖ ꯐꯖꯩꯔꯤꯕ ꯌꯥꯝꯅ ꯆꯥꯟꯅꯕꯗꯤ ꯌꯥꯝ ꯐꯖꯩ ꯑꯁ ꯌꯡꯊꯟꯈꯣꯏꯁꯨ ꯗꯤ ꯑꯥꯔ ꯀꯣꯡꯒꯣꯈꯣꯏꯁꯤꯁꯨ ꯌꯥꯝ ꯐꯩꯅꯦ
ꯍꯩꯌꯦ ꯃꯣꯏ ꯀꯔꯤꯅꯣ ꯃꯤ ꯈꯔ ꯑꯃꯨꯕ ꯀꯥꯡꯕꯨꯗꯣ ꯌꯥꯝ ꯀꯪꯂꯦ ꯃꯣꯏꯗꯤ
ꯃꯣꯏꯗꯤ ꯏꯁꯄꯣꯔꯠꯁꯇꯗꯤ ꯑꯁ ꯃꯣꯏ ꯕ꯭ꯂꯦꯛ ꯏꯁꯀꯤꯟ ꯀꯣꯏꯁꯦ ꯌꯥꯝ ꯀꯜꯂꯦ ꯏꯁꯄꯣꯔꯠꯁꯇ ꯑꯣꯏꯒꯦꯔꯥ ꯑꯇꯣꯞꯄꯗ ꯑꯣꯏꯒꯦꯔꯥ ꯃꯣꯏ ꯉꯥꯛꯇꯅꯦ ꯐꯥꯎꯔꯤꯁꯤ ꯆꯦꯟꯕꯗꯁꯨ ꯃꯣꯏ
ꯀꯜꯂꯦ ꯃꯣꯏ ꯃꯨꯕ ꯀꯥꯡꯕꯨꯗꯣ
ꯑꯣ ꯅꯣꯏꯗꯤ ꯀꯅꯥ ꯀꯅꯥꯒ ꯌꯦꯡꯃꯤꯟꯅꯩꯅꯣ
ꯅꯃꯥꯟꯅꯕꯤꯁꯤꯡꯒꯤꯔ ꯏꯃꯨꯡ ꯃꯅꯨꯡꯒꯤꯔ
ꯍꯣꯏ ꯍꯣꯏ ꯑꯩꯈꯣꯏ ꯗꯗꯥ ꯑꯃꯁꯨ ꯏꯅꯥꯎꯅꯨꯄꯤ ꯑꯃꯁꯨ ꯃꯤ ꯑꯍꯨꯝ ꯌꯦꯡꯕꯅꯤ
ꯑꯣ ꯑꯣ ꯑꯆꯥ ꯑꯆꯥ ꯇꯤꯚꯤꯗ
ꯐꯣꯟ ꯍꯧꯖꯤꯛ ꯄꯨ ꯐꯣꯟꯗ ꯌꯦꯡꯉꯦ꯫
ꯍꯣꯏ ꯇꯤꯚꯤꯗ ꯌꯦꯡꯕꯗꯣ ꯏꯊꯟꯇ ꯑꯣꯏꯔꯗꯤ ꯅꯨꯡꯉꯥꯏꯇꯕꯅꯦꯕ ꯑꯗꯨꯝ ꯏꯊꯟꯇ ꯌꯦꯡꯉꯗꯤ ꯑꯗꯨꯝ ꯐꯣꯟꯗ ꯌꯦꯡꯉꯒ ꯂꯣꯏꯁꯤꯜꯂꯦ
ꯑꯣ
ꯅꯠꯇ꯭ꯔꯗꯤ ꯃꯤ ꯌꯥꯝꯗ꯭ꯔꯗꯤ ꯇꯤꯚꯤꯗ ꯌꯦꯡꯕꯗꯣ ꯅꯨꯡꯉꯥꯏꯇ꯭ꯔꯦꯕ
ꯍꯣꯏ ꯍꯣꯏ
ꯀꯩꯅꯣꯃ ꯇꯧ ꯏꯊꯥꯟꯇ ꯌꯦꯡꯉꯗꯃꯒ ꯑꯗꯨꯝ ꯐꯣꯟꯗ ꯌꯦꯡꯉꯦ ꯑꯗꯨ ꯅꯠꯇ꯭ꯔꯗꯤ ꯑꯗꯨꯝ ꯇꯤꯚꯤꯗ ꯌꯦꯡꯉꯤ
ꯑꯣ
ꯆꯥꯛꯇꯤ ꯇꯣꯛꯑꯕꯣ
ꯍꯥ
ꯆꯥꯒꯦ ꯇꯧꯔꯦ ꯍꯧꯖꯤꯛ ꯈꯔ ꯊꯦꯡꯈ꯭ꯔꯦ ꯉꯁꯤ ꯁꯤ ꯍꯣꯏ ꯊꯦꯡꯉꯦ